ꯊꯃ ꯀꯅ ꯂꯩ
ꯍꯜꯂꯣ
ꯀꯥꯖꯣ
ꯈꯔ ꯈꯔ ꯀꯟꯅ ꯉꯥꯡꯉꯣ
ꯑꯣ
ꯈꯔ ꯀꯟꯅ ꯉꯥꯡꯉꯣ ꯇꯥꯗꯤꯌꯦ ꯈꯔ ꯀꯅ ꯑꯃ ꯑꯃꯨꯀ ꯑꯦ ꯆꯩꯗꯤ ꯆꯥꯕ ꯌꯥꯔꯣꯏ ꯆꯩꯗꯤ ꯆꯥꯔꯗꯤ ꯅꯥꯒꯅꯤꯍꯦ
ꯝ ꯅ ꯅ ꯐꯨ ꯇꯣꯏꯁ
ꯀꯔ ꯑꯃ ꯆꯩꯅ ꯐꯨꯗꯣꯏꯔꯣ ꯂꯤ ꯆꯩꯥꯏꯅ ꯐꯨꯗꯣꯏꯔꯣ ꯁꯤ ꯇꯅꯐꯨ ꯇꯨꯝꯅ ꯐꯨꯨꯔꯗꯤ ꯅꯥꯒꯅꯤ ꯇꯨꯝꯅ ꯐꯨꯕꯗꯣ ꯀꯩꯅꯣꯗ ꯂꯩꯕꯥꯛ ꯍꯛꯇꯛ ꯐꯨꯔꯗꯤ ꯑꯁ ꯅꯨꯡꯉꯥꯏꯔꯅꯤ
ꯀꯩꯗꯧꯅꯣ ꯅꯪꯕꯣ
ꯐꯝꯃꯒ ꯂꯩꯌꯦꯦ ꯍꯧꯖꯤꯛꯇꯪ ꯂꯧꯍꯜꯂꯛꯄꯒ ꯑꯣꯏꯔꯤ
ꯑꯣ ꯂꯧ ꯂꯣꯏꯗ ꯉꯥꯏꯔꯤꯕꯣ
ꯎꯝ ꯑꯦꯁꯕ꯭ꯂꯣꯏꯗꯔꯤ
ꯍꯜꯂꯛꯄꯒ ꯂꯧꯗꯒꯤ
ꯑꯩꯁꯨ ꯉꯁꯤꯗꯤ ꯈꯔ ꯊꯦꯡꯅꯍꯜꯂꯦ ꯀ꯭ꯂꯥꯁꯇꯣ ꯑꯗꯨ ꯋꯥꯁꯨ ꯋꯥꯔꯕ ꯑꯗꯨ ꯏꯗꯧꯁꯨ ꯌꯥꯝꯕꯒꯤ ꯏꯔꯒ ꯂꯩꯊꯣꯛꯄ ꯍꯥꯏꯩꯅ
ꯏꯔꯒ ꯂꯩꯊꯣꯛꯄ
ꯎꯝ ꯑꯗꯣ ꯍꯜꯂꯛꯇ ꯉꯔꯤ
ꯅꯣꯏꯁꯨ ꯌꯥꯝ ꯋꯥꯂꯝꯝꯒꯅꯤꯀꯣ ꯇꯠꯄꯗꯣ ꯑꯁ
ꯈꯔꯗꯤ ꯋꯥꯏ ꯌꯥꯝꯅ ꯋꯥꯕꯗꯤ ꯍꯣꯏ ꯂꯧꯅ ꯑꯃꯨꯛ ꯅꯨꯡꯁꯥꯗ ꯂꯩꯕꯒꯤ
ꯑꯩꯈꯣꯏꯅ ꯅꯨꯡꯁꯥ ꯐꯨꯗꯕ ꯅꯣꯏꯅ ꯅꯨꯡꯁꯥ ꯐꯨꯕ ꯑꯗꯨꯒꯤ ꯑꯣꯏꯕꯖꯥꯠꯅꯤ
ꯅꯨꯡꯁꯥ ꯈꯛꯀꯤ ꯅꯗꯦ ꯅꯠꯇꯦ ꯑꯩꯈꯣꯏꯗꯤ ꯄꯥꯡꯒꯜꯁꯤ ꯆꯪꯅꯤꯅ ꯅꯣꯏꯗꯤ ꯇꯥꯅꯤꯡꯉꯥꯏꯒ ꯄꯦꯟ ꯀꯣꯂꯣꯝꯒ ꯀꯩꯅꯣꯒ
ꯑꯩꯈꯣꯏꯁꯨ ꯄꯥꯡꯒꯜꯅꯦ ꯄꯦꯟꯅ ꯏꯕ ꯀꯣꯛꯇ ꯈꯟꯕ
ꯋꯥ ꯋꯥ
ꯅꯠꯇ꯭ꯔꯣ
ꯆꯝꯃꯤꯟꯅꯦ
ꯑꯗꯨꯅ ꯑꯩꯗꯤ ꯑꯔꯥꯟꯕ ꯍꯥꯏꯕ ꯍꯩꯇꯦ ꯑꯆꯨꯝꯕꯇ ꯍꯥꯏꯌꯦ
ꯃꯔꯥꯡ ꯃꯥꯡ ꯑꯔꯥꯟ
ꯐꯣꯏꯗꯦ
ꯍꯥꯏꯌꯦ ꯑꯔꯥꯟꯕ ꯍꯥꯏꯌꯦ ꯑꯁ ꯅꯪ ꯉꯔꯥꯡ ꯅꯪ ꯁꯝ ꯅꯦꯍꯥ ꯇꯩꯕꯗꯣ ꯌꯥꯃ ꯀ ꯅ ꯍꯥꯥ
ꯀꯟꯅ ꯍꯥꯏꯣ
ꯍꯦꯟꯅ
ꯎꯝ ꯎꯝ ꯎꯝ ꯎ
ꯅꯪ ꯅꯪ ꯁꯟꯗꯣ ꯌꯥꯝꯅ ꯊꯣꯠꯂꯝꯃꯅꯤꯀꯣ
ꯍꯣꯏ ꯈꯔ ꯃꯣꯜꯂꯦ ꯂꯪꯇ꯭ꯔꯤꯛ ꯂꯪꯗꯦ ꯈꯔꯗꯤ ꯃꯣꯜꯂꯦ
ꯃꯜꯗꯦ ꯍꯥꯏꯕ
ꯎꯝ ꯃꯣꯜꯂꯦ ꯍꯥꯏꯕꯗꯤꯀꯣ ꯈꯔ ꯏꯁꯃꯨꯠ ꯑꯣꯏꯕꯗꯣ ꯑꯗꯨꯗꯣ
ꯅꯪ ꯁꯝꯅ ꯐ꯭ꯔꯥꯛ ꯐ꯭ꯔꯥꯛ ꯈꯔꯧ ꯇꯧꯗꯔꯣ
ꯎꯝ ꯇꯧꯗꯦ ꯁꯝꯗꯣ ꯍꯧꯖꯤꯛ ꯑꯩꯗꯤ ꯍꯥꯟꯅꯗꯤ ꯁꯝꯗꯤ ꯈꯔ ꯐꯔꯝꯃꯦꯕ
ꯎꯝ
ꯑꯗꯨꯒ ꯍꯧꯖꯤꯛꯀꯥꯟꯗꯤ ꯑꯃꯨꯛꯁꯦ ꯍꯣꯁꯇꯦꯜꯗ ꯂꯩꯕꯒꯤ ꯍꯥꯏꯕ ꯇꯥꯔꯦ ꯏꯁꯤꯡꯗꯣ ꯆꯥꯟꯅꯗꯕ ꯍꯥꯏꯗꯣꯏꯔꯥ ꯑꯩꯈꯣꯏ ꯁꯤꯒꯤ ꯍꯣꯁꯇꯦꯜꯒꯤ ꯏꯁꯤꯡ ꯁꯤꯁꯤꯡꯅꯦ ꯃꯣꯏꯗꯤ ꯐꯤꯖꯤꯒꯤꯒꯨꯝꯕ ꯍꯥꯏꯕꯒꯨꯝꯕꯗꯤ ꯄꯤꯗꯅ ꯏꯁꯤꯡꯗꯤ ꯑꯨꯕ ꯑꯗꯨꯒꯨꯝꯕ ꯄꯤꯕꯒꯤꯅꯦ
ꯎꯝ
ꯎ ꯑ ꯀꯩꯅꯣꯒꯨꯝꯕ ꯇꯧꯕꯗꯣ ꯁꯝꯗꯣ ꯈꯔ ꯐꯠꯂꯞ ꯂꯩꯍꯥꯎ ꯌꯥꯎꯗꯕ ꯍꯥꯏꯗꯣꯏꯔꯥ ꯗꯨꯝ ꯈꯔ ꯐꯠꯇꯕ ꯑꯗꯨꯒꯤ ꯑꯩꯅ ꯍꯦꯅ ꯒꯨꯝꯕꯗꯣ ꯈꯔ ꯁꯤꯖꯤꯟꯅꯕꯤꯕꯅꯦꯗ ꯁꯝ ꯀꯩꯀꯥꯗꯣ ꯈꯔ ꯐꯅꯤꯡꯉꯥꯏ
ꯎꯝ ꯑꯗꯨ ꯐꯤꯖꯔꯤ ꯍꯥꯞꯄꯗꯣ
ꯑ
ꯏꯁꯤꯡꯗꯣ ꯈꯔ ꯀꯩꯅꯣ ꯇꯧꯋꯦꯀꯣ ꯎꯝ ꯂꯨꯏ ꯅꯠꯇꯕ ꯀꯩꯅꯣ ꯌꯥꯗ ꯅꯩꯌꯦ ꯍꯥꯏꯕ꯭ꯔꯥ ꯃꯅꯝ ꯆꯦꯟꯕ ꯅꯠꯇꯕ ꯃꯅꯝꯁꯨ ꯆꯦꯜꯂꯦ ꯑꯗꯨꯒ ꯌꯥꯔꯁꯨ ꯀꯩꯅꯣ ꯎꯝ ꯀꯔꯤ ꯍꯥꯏꯁꯤꯔꯥ ꯍꯩ ꯍꯩ ꯆꯥꯕꯗꯣ ꯌꯥ ꯀꯨꯝꯃꯦ ꯎꯝ ꯌꯥ ꯀꯨꯝꯃꯦ ꯍꯥꯞꯕꯗꯤ ꯌꯥ ꯀꯨꯝꯃꯦ ꯑꯗꯨꯏꯗꯣ
ꯀꯨꯝꯕꯅꯦ ꯎꯝꯝ
ꯀꯩꯁꯨ ꯆꯥꯛ ꯆꯥꯔꯦ ꯉꯁꯤꯗꯤ
ꯉꯁꯤ ꯑꯩꯈꯣꯏꯗ ꯉꯔꯥꯡ ꯉꯥ ꯆꯥꯔꯨꯕꯒꯤ ꯑꯔꯦꯝꯕꯗꯣ ꯉꯥ ꯑꯃꯨꯛ ꯆꯥꯏ
ꯑꯣ ꯌꯥꯝ ꯍꯥꯎꯋꯦꯀꯣ ꯑꯗꯨꯗꯤ
ꯅꯪ ꯌꯥꯎꯗꯕꯩ ꯈꯔꯗꯤ ꯋ ꯍꯥꯎꯕ ꯋꯥꯠꯂꯦ
ꯑꯣ ꯑꯗꯨꯗꯤ ꯑꯩ ꯑꯃꯨꯛ ꯂꯥꯛꯀꯦꯀꯣ ꯑꯩꯈꯣꯏꯗꯤ ꯉꯔꯥꯡꯗꯤ ꯑꯩꯗꯤ ꯑꯩꯗꯤ ꯉꯔꯥꯡꯗꯤ ꯌꯨꯝꯗ ꯆꯠꯂꯦ
ꯑꯦ ꯀꯔꯝ ꯀꯥꯟꯗꯩ ꯆꯠꯄ
ꯅꯨꯡꯗꯤꯟ ꯄꯨꯡ ꯅꯨꯡꯗꯤꯟ ꯄꯨꯡ ꯄꯨꯡ ꯑꯦꯛꯖꯦꯛꯇꯤ ꯈꯪꯗ꯭ꯔꯦ ꯑꯗꯨꯕꯨ ꯈꯔꯗꯤ ꯊꯦꯡꯉꯦ ꯕꯥꯔꯣ ꯃꯇꯨꯡꯒꯨꯝꯕꯗꯤ ꯑꯣꯏꯒꯅꯤ ꯑꯗꯨꯗ ꯆꯠꯂꯦ ꯑꯗꯨꯗꯨꯒ ꯑꯩꯗꯣ ꯕꯨꯕꯣꯛ ꯅꯥꯕ ꯈꯣꯠꯄꯒꯤ ꯑꯃꯨꯛ ꯇꯧꯔꯨꯔꯦ ꯑꯗꯨ ꯂꯣꯏꯔꯒ ꯑ ꯌꯨꯝꯗꯒꯤ ꯑꯣꯛ ꯊꯣꯡꯕ ꯆꯥꯔꯛꯑꯦ
ꯑꯁ
ꯑꯗꯨꯒ ꯍꯣꯁꯇꯦꯜꯗꯗꯤ ꯁꯟꯗꯦꯒꯤ ꯌꯦꯟ ꯊꯣꯡꯉꯦ ꯑꯗꯣ ꯆꯥꯗ꯭ꯔꯦ ꯑꯗꯨꯒ ꯅꯣꯡꯉꯥꯜꯂ ꯗꯤ ꯑꯩꯗꯤ ꯆꯔꯥ ꯍꯦꯜꯂꯦ ꯉꯁꯤꯗꯤ ꯆꯥꯅꯤꯡꯗ꯭ꯔꯦꯅ ꯑꯗꯨꯒ ꯑꯁ ꯍꯣꯂꯤꯁ ꯀ ꯀꯦꯛꯀ ꯆꯥꯔꯦ
ꯑꯥ ꯌꯥꯝ ꯅꯨꯡꯉꯥꯏꯔꯦꯅ ꯑꯁ ꯅꯪ ꯑꯣꯛ ꯅꯣꯏ ꯃꯥꯅ ꯐꯣꯡꯕꯤꯕꯕ꯭ꯔꯥ ꯅꯪꯒꯤ
ꯍꯨꯛ ꯑꯩꯅ ꯊꯣꯡꯉꯦ ꯎꯝ
ꯌꯥꯝ ꯍꯥꯎꯔꯝꯒꯅꯤ
ꯎꯝ ꯑꯗꯣ ꯑꯩꯗꯤ ꯑꯣꯛꯇꯣ ꯊꯣꯠꯅ ꯊꯣꯡꯕꯗꯤ ꯍꯩ ꯍꯩꯇꯦ ꯍꯥꯏꯇꯥꯔꯦ ꯑꯗꯣ ꯑꯩꯗꯤ ꯑ ꯑꯩꯗꯤ ꯑꯣꯛꯁꯦ ꯅꯣꯏꯗꯤ ꯐꯨꯠꯂꯒ ꯊꯣꯡꯕ꯭ꯔꯥ
ꯃꯔꯛ ꯑꯁ ꯑꯩꯈꯣꯏ ꯑꯣꯛ ꯊꯣꯡꯕꯁꯦ ꯇꯣꯉꯥꯟ ꯇꯣꯉꯥꯟꯅ ꯊꯣꯡꯉꯦꯗ ꯃꯤ ꯑꯇꯣꯞ ꯑꯣꯛ ꯊꯣꯡꯕꯁꯦ ꯑꯩꯈꯣꯏ ꯃꯁꯂꯥ ꯄꯥꯛ ꯍꯥꯞꯇꯦ
ꯑꯣ ꯑꯩꯒꯤꯗ ꯑꯩꯅ ꯊꯣꯡꯕꯗꯤ ꯉꯧꯔꯒ ꯊꯣꯡꯉꯦꯕ
ꯉꯧꯔꯒ ꯊꯣꯡꯒꯅꯨ ꯌꯥꯝ ꯀꯩꯅꯣ ꯇꯧꯕꯅꯦ
ꯉꯧꯔꯒ ꯊꯣꯡꯕꯅ ꯍꯥꯎꯕꯗꯤ ꯍꯦꯜꯂꯦ ꯑꯗꯨꯕꯨ ꯑꯍꯟꯒꯨꯝꯕꯗꯤ ꯆꯥꯕ ꯉꯝꯗꯕ ꯊꯣꯠꯇꯕꯒꯤ ꯑꯩꯅ ꯑꯃꯨꯛ ꯀꯩꯅꯣ ꯄꯥꯝꯕ ꯊꯣꯠ ꯄ ꯄꯥꯝꯗꯕ ꯊꯣꯠ ꯌꯥꯝ ꯊꯣꯠꯄꯗꯣ ꯄꯥꯝꯗꯕ
ꯇꯩꯅꯣꯗꯣ
ꯀꯩ
ꯑꯣꯛꯇꯣ ꯍꯥꯟꯅ ꯃꯊꯥꯎꯗꯣ ꯍꯥꯟꯅ ꯇ ꯉꯧꯊꯣꯛꯑꯣ ꯑꯗꯨ ꯃꯇꯨꯡꯗ ꯑꯃꯨꯛꯀ ꯉꯧꯑꯣ꯫ ꯑꯗꯨꯒ ꯑꯗꯨ ꯑꯣꯏꯔꯗꯤ꯫ ꯃꯥꯒꯤ ꯀꯦꯞꯁꯨꯜꯒꯤ ꯃꯊꯥꯎꯗꯣ꯫
ꯑꯥ꯫
ꯂꯩꯔꯣꯏ ꯑꯗꯨꯏꯅꯦ ꯑꯗꯨꯏ ꯍꯦꯟꯅ ꯍꯥꯎꯕꯅꯦ ꯑꯗꯨꯃꯥꯏꯅ ꯊꯣꯡꯕꯗꯣ
ꯑꯝ ꯑꯣ
ꯅꯪ ꯄꯤꯁ ꯀꯌꯥꯃꯨꯛꯇꯤ ꯆꯥꯔꯦ ꯑꫭꯛ ꯊꯣꯡꯕꯗ ꯌꯥꯝ ꯍꯧꯔꯝꯒꯅꯤ
ꯄꯤꯁ ꯃꯔꯤ ꯆꯥꯏ
ꯏꯁ ꯄꯤꯁ ꯃꯔꯤ ꯈꯛꯇꯪ ꯃꯇꯣꯟ ꯈꯛꯇꯪ ꯆꯥꯕ꯭ꯔꯥ ꯀꯦꯞꯁꯨꯜꯁꯨ ꯆꯥꯕ꯭ꯔꯥ ꯀꯦꯞꯁꯨꯜ ꯆꯥꯕꯒꯤꯀꫭ
ꯄꯨꯨꯛ ꯊꯪꯒꯠꯂꯦꯕ ꯑꯗꯨꯒꯤ ꯂꯥꯁꯇꯗꯤ ꯑꯩꯗꯤ ꯆꯥꯕ ꯉꯝꯗ꯭ꯔꯦ
ꯏꯁ ꯏꯁ ꯑꯩꯈꯣꯏꯗꯤ
ꯅꯣꯏꯗꯤ ꯌꯥꯝ ꯈꯤꯇꯪ ꯈꯤꯇꯪ ꯆꯥꯏ ꯆꯥꯅꯤꯡꯉꯦ ꯍꯥꯏꯔꯁꯨ ꯈꯤꯇꯪ ꯈꯤꯇꯪ ꯆꯥꯏ ꯄꯥꯈꯜꯗꯤ ꯌꯥꯝ ꯌꯥꯝ ꯆꯥꯕ ꯃꯥꯜꯂꯦꯀꫭ
ꯑꯁ ꯑꯗꯨꯁꯨ ꯑꯩ ꯈꯪꯗꯦꯗ ꯍꯣꯏ ꯆꯥꯔꯝꯒꯅꯤ ꯄꯥꯈꯪꯗꯤ ꯑꯗꯣ ꯑꯩꯈꯣꯏꯗꯤ ꯌꯥꯝꯅ ꯆꯥꯕ ꯉꯝꯗꯦ ꯌꯥꯝ ꯆꯥꯅꯤꯡꯉꯤ ꯌꯥꯝ ꯆꯥꯅꯤ ꯍꯥꯏꯅꯤ ꯉꯝꯗꯦ
ꯑꯁ ꯑꯩꯈꯣꯏ ꯈꯣꯏꯔꯣꯡꯒꯤ ꯂꯩꯁꯥꯕꯤꯁꯤꯡꯗꯤ ꯑꯁ ꯀꯤꯂꯣ ꯃꯤ ꯑꯅꯤꯅ ꯀꯤꯂꯣ ꯇꯪꯈꯥꯏꯗꯤ ꯆꯥꯕ ꯉꯝꯒꯅꯤꯍꯦ ꯑꯥ ꯆꯥꯡꯒꯦ
ꯍꯦꯟꯃꯟꯗ꯭ꯔꯣ
ꯑꯁ ꯀꯩꯅꯣ ꯆꯥꯛ ꯆꯥꯅꯕꯒꯤꯒ ꯂꯩꯔꯗꯤꯀꯣ
ꯎꯝ
ꯃꯣꯏ ꯀꯩꯅꯣ ꯊꯕꯛ ꯇꯧꯕꯁꯤꯡꯅꯣ ꯃꯤꯒꯤ ꯆꯥꯛ ꯇꯧꯕꯗꯣ ꯂꯥꯁꯇꯀꯣ ꯃꯣꯏꯗꯤꯀꯣ ꯀꫭꯝ ꯕꯦꯁꯦꯜ ꯑꯆꯧꯕꯗꯣ ꯀꯣꯝꯄꯥꯛ ꯑꯆꯧꯕꯗꯣ ꯑꯗꯨꯗ ꯊꯝꯃꯅꯤ ꯑꯗꯨꯗ ꯆꯥꯔꯅꯤ
ꯑꯁ ꯅꯨꯄꯤꯕꯨ
ꯑꯥ ꯑꯣꯐꯤꯁ ꯆꯠꯇꫭꯏꯕ ꯑꯗꯨꯃꯥꯏ ꯆꯥꯕꯅꯦ ꯑꯦ ꯆꯤꯡꯒꯤ ꯅꯨꯄꯤꯗꯤ ꯑꯗꯨꯃꯥꯏꯅ ꯆꯥꯕꯅꯦꯍꯦ ꯐꯥꯒꯤ ꯅꯠꯇꯦꯍꯦ
ꯑꯗꯨꯗꯤ ꯃꯁꯥ ꯐꯔꯝꯒꯅꯤ
ꯃꯁꯥ ꯐꯕꯁꯨ ꯌꯥꯎ ꯃꯁꯥ ꯐꯠꯇꯕꯁꯨ ꯌꯥꯎ ꯆꯥꯕꯗꯨꯗꯤ ꯅꯣꯏ ꯅꯪ ꯅꯣꯡ ꯅꯤꯅꯤ ꯅꯣꯡ ꯅꯤꯃꯨꯛ ꯆꯥꯒꯗꯕꯗꯣ ꯑꯗꯨꯝ ꯆꯥꯕ ꯉꯝꯒꯅꯤ ꯆꯥꯒꯦ ꯍꯥꯏꯅ ꯆꯥꯔꯗꯤ
ꯕꯦꯔꯥꯅꯦ
ꯄꯤꯁ ꯃꯔꯤ ꯈꯛꯇꯪ ꯆꯥꯕꯗꯗꯤ ꯏꯁ
ꯄꯤꯁ ꯃꯪꯉꯥ ꯍꯥꯞꯄꯅꯦ ꯑꯃꯗꯤ ꯆꯥꯕ ꯉꯝꯗ꯭ꯔꯕ ꯄꯤꯁ ꯑꯅꯤ ꯑꯃꯗꯤ ꯆꯥꯛꯀ ꯆꯥꯈ꯭ꯔꯦ ꯑꯅꯤ ꯑꯃꯅ ꯇꯣꯉꯥꯟꯅ ꯆꯥꯔꯦ
ꯏꯁ ꯑꯗꯨꯗꯤ ꯄꯤꯁ ꯃꯔꯤ ꯄꯤꯁ ꯃꯔꯤ ꯈꯛꯇꯪꯗꯤ ꯃꯍꯥꯎ ꯇꯝ ꯀꯥꯟꯗꯀꫭ ꯑꯗꯨꯝ ꯌꯥꯎꯔꯤꯅꯦ ꯑꯗꯨ ꯑꫭꯏꯔꯁꯨ ꯑꯗꯨꯁꯨ ꯃꯥꯎ ꯇꯝꯃ ꯀꯥꯟꯗ
ꯂꯣꯏꯔꯦꯍꯦ ꯅꯪꯁꯨ
ꯑꯁ ꯑꯩꯈꯣꯏꯔꯣꯝꯅꯤꯀꯣ ꯃꯍꯥꯎ ꯇꯝꯒꯦ ꯍꯥꯏꯔꯗꯤ ꯃꯍꯥꯎ ꯇꯝꯕꯁꯦ ꯃꯈꯣꯡꯒ ꯃꯅꯥꯀꯣꯟꯒ ꯑꯗꯨ ꯊꫭꯛꯐꯨꯠꯂꯒ ꯇꯝꯃꯅꯤ ꯃꯍꯥꯎ ꯇꯪꯒꯅꯤ
ꯑꯩꯗꯤ ꯃꯅꯥꯗꯤ ꯆꯥꯈ꯭ꯔꯦ ꯑꯃꯨꯛ ꯑꯗꯨꯒ ꯎꯝ ꯑꯇꯣꯞꯄꯗꯤ ꯆꯥꯗꯦ ꯃꯀꯣꯛꯀꯨꯝ ꯑꯇꯣꯞꯄꯗꯤ ꯆꯥꯗꯦ ꯃꯀꯣꯛꯀꯨꯝꯕꯗꯤ
ꯍꯥꯎꯕꯅꯦ ꯃꯀꯣꯛ ꯃꯀꯣꯛ ꯁꯥꯁꯨ ꯃꯅꯥꯀꯣꯟꯁꯨ ꯍꯥꯎꯕꯅꯦ ꯏ ꯃꯥ ꯏ ꯏꯒ ꯊꯣꯡꯉꯗꯤꯀꯣ ꯈꯨꯊꯣꯡꯗꯣ ꯇꯣꯉꯥꯟꯅ ꯇꯣꯉꯥꯟꯅ ꯇꯣꯡ ꯏꯒ ꯊꯣꯡꯉꯦ ꯎꯝ
ꯀꯩꯅꯣ ꯏꯒ ꯊꯣꯡꯕ ꯍꯥꯏꯗꯤ
ꯃꯥꯒꯤ ꯏꯗꯨꯒ ꯊꯣꯡꯒꯗꯣꯏꯕ ꯃꯅꯥꯀꯣꯟꯗꯣ ꯑꯗꯨ ꯑꯣꯏꯔꯗꯤ ꯍꯥꯎꯕꯅꯦ
ꯑꯣꯏ
ꯅꯪ ꯑꯗꯨꯗꯤ ꯀꯩꯅꯣ ꯑꯥꯔꯖꯦꯟ ꯊꯣꯟꯕꯗꯨꯗꯤ ꯆꯥꯔꯕ꯭ꯔꯥ꯫
ꯃꯔꯤꯟ
ꯎꯝ
ꯑꯗꯨꯗꯤ ꯊꯣꯡꯗꯦ ꯑꯩꯈꯣꯏꯗꯤ ꯉꯧꯔꯒ ꯆꯥꯏ
ꯑꯩꯗꯤ ꯑꯗꯨꯢ ꯃꯔꯤꯟ ꯊꯣꯟꯍꯟꯕ ꯃꯅꯨꯡꯗ ꯀꯩꯅꯣ ꯃꯅꯨꯡꯅꯨꯡꯁꯥꯒꯤ ꯍꯥꯞꯆꯤꯟꯕꯗꯣ ꯁꯨꯒꯥꯏꯔꯒ ꯎꯝ ꯑꯦꯁ ꯀꯩꯗꯧꯕꯒꯤ ꯑꯗꯨ ꯑꯗꯨꯗꯤ ꯌꯥꯝ ꯍꯥꯎꯋꯦꯍꯦ ꯍꯥꯟꯅ ꯐꯨꯠꯂꯒ ꯑꯁ ꯃꯩ ꯈꯔ ꯂꯧꯔꯒ ꯑꯗꯨ ꯃꯇꯨꯡꯗ ꯊꯥꯎ ꯉꯧꯔꯒ ꯑꯗꯨꯝ ꯍꯥꯎꯋꯤ ꯑꯩꯈꯣꯏꯅ ꯁꯨꯝ ꯆꯥꯈꯤꯗꯕꯗꯣ ꯎ
ꯑꯗꯨꯗꯨꯒꯤꯅꯦ ꯑꯩꯈꯣꯏꯁꯨ ꯍꯥꯟꯅꯗꯒꯤ ꯆꯥꯔꯛꯄ ꯑꯣꯏꯗꯤ ꯍꯩꯅꯒꯗꯧꯕꯅꯦꯕ ꯑꯩꯈꯣꯏꯅ ꯁꯨꯝ ꯆꯥꯗꯕꯒꯤꯅꯤ
ꯍꯥꯎꯕꯅꯦ ꯑꯗꯨ ꯃꯍꯥꯎ ꯇꯝꯃꯦ ꯑꯗꯨꯁꯨ ꯅꯣꯏ ꯏꯃꯨꯡꯗꯣ ꯑꯣꯛꯁꯥ ꯆꯥꯕ ꯃꯤ ꯀꯌꯥꯔꯣ
ꯍꯥꯥ ꯅꯣꯏꯗꯤ ꯍꯜꯂꯣ
ꯎꯝ ꯇꯥꯏꯌꯦ
ꯎ ꯅꯣꯏꯗꯤ ꯁꯥꯒꯨꯝꯕꯗꯤ ꯃꯈꯜ ꯁꯨꯅ ꯆꯥꯔꯝꯃꯅꯤ
ꯁꯣꯡꯅ ꯆꯥꯏ ꯎꯝ
ꯎꯝ ꯑꯩꯈꯣꯏꯅ ꯑꯃꯨꯛ ꯁꯥꯒꯨꯝꯕꯗꯣ ꯃꯈꯜ ꯁꯨꯅꯗꯤ ꯆꯥꯗꯦ ꯑꯗꯨꯕꯨ ꯍꯣꯏ ꯆꯥꯕꯗꯤ ꯈꯔꯗꯤ ꯆꯥꯏ ꯑꯩꯈꯣꯏꯁꯨ
ꯎꯝ
ꯋꯥꯜ ꯁꯨꯅ ꯆꯥꯗꯕ
ꯅꯪꯗꯤ ꯂꯣꯏꯅ ꯆꯥꯏꯀꯣ
ꯍꯥ
ꯂꯣꯏꯅ ꯆꯥꯏ ꯍꯥꯏꯕ ꯅꯪꯗꯤ ꯁꯟꯁꯨ ꯆꯥꯏꯌꯦꯀꯣ
ꯁꯟ ꯑꯩꯈꯣꯏꯒꯤ ꯃꯤꯗꯗꯤ ꯆꯥꯗꯕꯁꯨ ꯃꯌꯥꯝ ꯂꯩꯕꯅꯦ ꯑꯩꯈꯣꯏ ꯌꯨꯝꯗ ꯂꯩꯕꯁꯨ ꯑꯩꯈꯣꯏ ꯃꯃꯥꯍꯣꯏꯗꯤ ꯆꯥꯗꯦꯕ ꯑꯗꯣ ꯑꯩꯈꯣꯏꯗꯤ ꯆꯥꯏꯑꯕ ꯁꯟꯖꯨ ꯆꯥꯏ ꯑꯗꯨꯒ ꯍꯨꯏꯁꯨ ꯑꯃꯨꯛꯇꯪꯗꯤ ꯆꯥꯈ꯭ꯔꯦ ꯑꯗꯣ
ꯅꯣꯡ ꯅꯣꯡꯃ ꯑꯩ ꯋꯥꯔꯤ ꯂꯤꯕꯤ ꯍꯨꯏ ꯃꯤ ꯑꯉꯥꯡ ꯃꯆꯥꯅꯀꯣ ꯊꯕꯛ ꯆꯠꯀꯥꯟꯗ ꯄꯨꯔꯛꯄ ꯑꯗꯨ ꯍꯨꯏꯗꯣ ꯒꯥꯔꯤꯅ ꯎꯝ ꯍꯨꯏ ꯑꯆꯧꯕ ꯒꯥꯔꯤꯅ ꯊꯣꯡꯕꯗꯒꯤ ꯁꯤꯔꯦ ꯍꯨꯏꯗꯣ ꯑꯗꯨ ꯃꯄꯨ ꯎꯗ꯭ꯔꯤꯀꯥꯟꯗ ꯄꯨꯔꯒ ꯂꯥꯛꯑꯦ ꯑꯩꯈꯣꯏ
ꯎꯝ
ꯑꯍꯨꯏꯗꯣ ꯀꯤꯂꯣ ꯇꯔꯥꯃꯔꯤ ꯇꯔꯥ ꯇꯔꯥꯒꯤ ꯆꯥꯡꯗ ꯑꯣꯏꯔꯝꯒꯅꯤ ꯃꯤ ꯆꯥꯕꯅ ꯃꯤ ꯇꯔꯥꯍꯨꯝꯗꯣꯏ ꯇꯔꯥꯍꯨꯝꯗꯣꯏ ꯇꯔꯥꯃꯔꯤ ꯑꯣꯏꯔꯝꯒꯅꯤ ꯆꯥꯕ ꯉꯝꯃꯦ ꯄꯣꯠꯂꯞ ꯀꯤꯂꯣ ꯇꯔꯥꯃꯨꯛ ꯇꯥꯕꯗꯣ ꯇꯔꯥ ꯇꯔꯥ ꯇꯔꯥꯃꯥꯊꯣꯏꯃꯨꯛ ꯑꯣꯏꯔꯝꯒꯅꯤ ꯍꯨꯏꯗꯣ ꯑꯗꯨꯏꯗ ꯄꯨꯂꯞ ꯆꯥꯕ ꯉꯝꯃꯦ ꯑꯩꯈꯣꯏ ꯃꯤ ꯇꯔꯥꯃꯔꯤꯅ ꯑꯣꯏꯔꯝꯗꯧ ꯃꯥꯜꯂꯦ ꯑꯩꯈꯣꯏ ꯆꯥꯕꯗꯣ
ꯅꯣꯏ ꯃꯤ ꯇꯔꯥꯃꯔꯤ
ꯎꯝ ꯍꯨꯏꯗꯣ ꯀꯤꯂꯣ ꯇꯔꯥꯃꯨꯛ ꯑꯣꯏꯕ ꯀꯤꯂꯣ ꯇꯔꯥ ꯍꯦꯜꯂꯦ ꯑꯗꯣ ꯄꯨꯂꯞ ꯆꯥꯕ ꯉꯝꯃꯦ ꯑꯩꯈꯣꯏꯗꯣ
ꯑꯁ ꯌꯥꯝ ꯆꯥꯏꯀꯣ ꯑꯗꯨꯗꯤ ꯅꯣꯏꯁꯦ ꯃꯤ ꯑꯃꯃꯝꯅ ꯀꯤꯂꯣ ꯇꯪꯈꯥꯏ ꯈꯔ ꯍꯦꯟꯅ ꯍꯦꯟꯅ ꯐꯪꯅꯕ ꯃꯥꯜ
ꯀꯤꯂꯣ ꯃꯈꯥꯏ ꯈꯔ ꯍꯦꯟꯅ ꯐꯅ ꯀꯤꯂꯣ ꯃꯈꯥꯏ ꯇꯔ ꯍꯥꯟꯅ ꯐꯩ ꯑꯗꯨ ꯏꯁ ꯅꯣꯏꯗꯤ ꯌꯥꯝ ꯌꯥꯝ ꯆꯥꯏꯀꯣ ꯑꯗꯨꯃꯥꯏꯅ ꯆꯥꯔꯗꯤ ꯑꯩꯈꯣꯏꯗꯤ ꯑꯗꯨꯃꯥꯏꯅ ꯆꯥꯕꯗꯤ ꯉꯝꯗꯦ
ꯑꯁ ꯑꯩꯈꯣꯏꯗꯤ ꯍꯥꯟꯅ ꯑꯗꯨꯝ ꯆꯥꯔꯛꯄꯅꯤ ꯅꯣꯏ ꯒꯥꯔꯤꯒꯨꯝꯕ ꯍꯥꯏꯔ ꯑꯗꯨꯝ ꯆꯥꯔꯛꯈꯤꯅꯤ
ꯑꯩꯈꯣꯏ ꯌꯨꯝꯗꯀꯣ ꯌꯦꯟꯗꯣ ꯀꯦ ꯖꯤ ꯑꯃ ꯊꯣꯡꯕ ꯃꯇꯝꯗꯀꯣ ꯑꯩꯈꯣꯏ ꯌꯨꯝꯗꯤ ꯉꯁꯤ ꯅꯨꯡꯗꯥꯡꯁꯨ ꯆꯥꯒꯅꯤ ꯅꯣꯡꯉꯥꯜꯂꯁꯨ ꯆꯥꯒꯅꯤ
ꯃꯤ ꯀꯌꯥꯅ
ꯀꯦ ꯖꯤ ꯑꯃꯗꯣ ꯋꯥꯟ ꯇꯨ ꯊ꯭ꯔꯤ ꯐꯣꯔ ꯐꯥꯏꯕꯅ
ꯎꯝ ꯥꯁ ꯑꯣꯏꯩꯁ ꯑꯩꯈꯣꯏꯗꯤ ꯌꯥꯝ ꯀꯟꯅ ꯆꯥꯅꯤꯡꯉꯥꯏ ꯂꯩꯇꯦ
ꯅꯪ ꯈꯛꯇꯪ ꯂꯣ ꯌꯥꯝ ꯌꯥꯝ ꯆꯥꯔꯤꯁꯦ
ꯑꯩꯈꯣꯏ ꯈꯛꯇꯪ ꯅꯠꯇꯦꯗ ꯑꯩꯈꯣꯏ ꯂꯣꯏꯅꯃꯛ